ꯍꯜꯂꯣ ꯇꯥꯏꯌꯦ ꯇꯥꯏ ꯫
ꯎꯝ ꯑꯁ ꯀꯥꯡ ꯆꯤꯛꯄꯒꯤ ꯀꯩꯅꯣ ꯇꯧꯁꯤꯜꯂꯤꯅꯤꯗ ꯫
ꯑꯁ ꯑꯩ ꯀꯣꯏꯆꯠ ꯆꯠꯂꯤꯃꯤ ꯁꯥꯃꯟ
ꯀꯥꯡ ꯆꯤꯛꯇ꯭ꯔꯣ?
ꯑꯁ ꯆꯥꯜ ꯆꯠꯂꯤꯃꯤꯅ ꯀꯥꯡ ꯍꯧꯖꯤꯛ ꯀꯥꯡ ꯄꯥꯏꯁꯜꯂꯛꯇ꯭ꯔꯤ ꯆꯠ ꯆꯠꯂꯨꯕꯒꯤ ꯫ ꯀꯨꯏꯁꯜꯂꯛꯑꯗꯤ ꯃꯅꯝ ꯍꯥ
ꯌꯦꯔꯨꯝ ꯃꯀꯨ ꯊꯥꯗ꯭ꯔꯣ?
ꯊꯥꯔꯤꯅꯤ
ꯎꯝ ꯃꯄꯨꯝ ꯃꯄꯨꯝ ꯊꯥꯗꯣꯛꯑꯣ ꯫
ꯑꯁ ꯅꯩꯔ‌ꯦꯅ‌ꯦ ꯑꯩꯗꯤ ꯃꯆꯥꯥ ꯃꯆꯥ ꯄꯤꯡ ꯄꯤꯡ ꯁ‌ꯦꯠꯂꯥ ꯊꯥꯏꯅꯤ ꯫
ꯑꯦ ꯃꯄꯨꯡ ꯃꯄꯨꯡ ꯊꯥꯗꯣꯛꯑꯣ ꯀꯩꯅꯣ ꯀꯩꯗꯧꯗꯣꯏꯅꯣ ꯍꯌꯦꯡ ꯑꯃꯨꯛ ꯄꯨꯔꯒ ꯂꯣꯏꯔ‌ꯦ ꯀꯩꯅ‌ꯣ ꯍ‌ꯣ ꯍꯣꯔꯦꯟ ꯫
ꯁ‌ꯦꯀ‌ꯦꯟ ꯑꯥ
ꯗꯤꯌꯥꯒꯤꯗꯣ ꯅꯪꯗꯣ ꯀꯨꯏꯁꯜꯂꯗꯤ ꯃꯣꯠꯁꯤꯜꯂꯛꯑꯒ ꯐꯝꯖꯤꯜꯂꯛꯑꯅꯦꯕ ꯫ ꯍꯥꯏꯗꯤ ꯑꯐꯠꯇꯕ ꯃꯌꯥꯝ
ꯌ‌ꯦꯕ ꯃꯅꯤꯡꯗ ꯑꯗꯨꯝ ꯌꯥꯎꯗꯣꯏꯔꯕ?
ꯒꯤꯌꯥꯔꯂꯣ ꯃ ꯃꯅꯤꯡꯒꯤ ꯈꯣꯏꯒꯤ ꯆ‌ꯦꯖ‌ꯦ ꯈꯣꯏꯒꯤ ꯀꯤꯛ ꯀꯥꯎꯕꯝꯒꯤꯗꯣ
ꯑꯥ
ꯑꯗꯨꯗ ꯑ ꯑ ꯑꯗꯨꯗ ꯁꯤ ꯀꯤꯛꯈꯛ ꯀꯧꯕꯝꯒꯤ ꯅꯥꯀꯟꯒꯤ ꯇꯨ ꯑꯁ ꯁꯤꯗ ꯃꯆꯥ ꯑꯃ ꯌꯥꯎꯔꯤꯁꯦ ꯑꯁ ꯁꯤꯗ ꯍꯟꯗꯣꯛꯑꯒ ꯊꯥ ꯊꯥꯗꯣꯛꯇ‌ꯣꯏꯕ ꯫ ꯈꯣꯏꯒꯤ ꯑꯥ ꯀꯤꯛ ꯀꯤꯛ ꯀꯥꯎꯕꯝ ꯂꯩꯔꯒ ꯁꯤꯒꯤ ꯀꯤꯛꯀꯤ ꯍꯟꯐꯝ ꯂꯩ ꯂꯩꯔꯦꯗꯅ ꯫
ꯑꯥ
ꯑꯗꯨꯒ ꯑꯆꯧꯕ ꯑꯃ ꯂꯩ ꯂ‌ꯦꯄ ꯑꯗꯨ ꯈ꯭ꯋꯥꯏꯗꯒꯤꯩ ꯆꯥꯎꯕ ꯅꯠ ꯑꯃ ꯌꯥꯎꯕꯅꯦꯕ ꯕꯨꯜꯗꯨ ꯑꯃ ꯃꯌꯥꯝꯗꯨꯗꯒꯤ ꯑꯗꯨꯗ ꯍꯟ ꯍꯟ ꯍꯟꯗꯣꯛꯀꯗꯕ ꯫ ꯑꯗꯨꯒ ꯑꯗꯨ ꯂꯩꯁꯜꯂꯒ ꯀꯥꯞꯄꯅ ꯁꯣꯟꯗꯒꯤ ꯀꯥꯞꯀꯗꯕ ꯫
ꯊꯥꯗꯣꯛꯄꯅ ꯑꯆꯧꯕ ꯊꯥꯗꯣꯛꯇꯣꯏꯅꯦꯕ
ꯎꯝ
ꯑꯩ ꯍꯦꯛ ꯂꯩꯔꯛꯄꯗꯩ ꯀꯤꯛ ꯁꯨꯛꯀꯥꯎ ꯀꯥꯎꯗ꯭ꯔꯤ
ꯀꯤ ꯀꯤꯛ ꯈꯔ ꯈꯔ ꯀꯥꯎꯋꯣ ꯅꯪ ꯅꯅ ꯅꯣꯡ ꯐꯥꯗꯣꯛ ꯑꯣꯏꯁꯨ ꯀꯤꯛ ꯀꯤꯛꯇꯣ ꯈꯔ ꯀꯥꯎꯋꯣ ꯅꯡ ꯍꯌꯦꯡ ꯀꯣꯟꯅ ꯍꯣꯏ ꯗꯥꯎꯕꯨ ꯊꯤꯔ ꯇꯣꯛ ꯌꯥꯗ꯭ꯔꯦ ꯈꯜꯂꯣ ꯌꯥꯗ꯭ꯔꯦ ꯈꯜ ꯅꯪ ꯀꯤꯛ ꯀꯤꯛ ꯀꯤꯛ ꯀꯤꯛ ꯇꯣ ꯖꯥꯝ ꯑꯣꯏꯑꯣꯏꯑꯣꯏ ꯑꯣꯏꯁꯜꯂꯝꯃꯣꯅꯦ ꯍꯥꯥ
ꯍꯣꯔꯦꯟ ꯆꯠꯂꯝꯗꯥꯏꯗ ꯑꯃꯨꯛ ꯀꯥꯎꯇꯥꯔꯦ
ꯀꯥꯎꯋꯣ ꯑꯍꯥꯝꯕ ꯍꯧꯕꯒ ꯀꯥꯎꯋꯣꯕ ꯑꯦ ꯀꯤꯛ ꯀꯤꯛꯇꯣ ꯌꯥꯔꯤꯕ ꯌꯥꯗ꯭ꯔꯤꯕ꯭ꯔ ꯍꯥꯏꯗꯣ ꯍꯟꯕ꯭ꯔꯥ ꯍꯟꯕ꯭ꯔꯥ ꯍꯟꯗꯕ꯭ꯔꯥ ꯍꯥꯏꯗꯣ
ꯍꯦꯛ ꯂꯩꯔꯛꯄꯗꯩ ꯁꯨꯛꯀꯥꯎ ꯀꯥꯎꯗ꯭ꯔꯤꯕ ꯑꯩ
ꯀꯥ ꯑꯃꯨꯛꯃꯨꯛ ꯀꯥꯎ ꯁꯥꯅꯧ ꯍꯥꯏꯗꯤ ꯀꯤ ꯀꯤꯛꯇꯣ ꯖꯥꯝ ꯑꯣꯏꯁꯜꯂꯗꯤ ꯑꯃꯨꯛ ꯀꯨꯏꯁꯂꯗꯤ ꯖꯥꯝ ꯑꯣꯏꯁꯜꯂꯤꯗꯅ ꯉꯥꯉꯥꯛ ꯀꯥꯎ ꯁꯥꯅꯧꯕ ꯅꯣꯡꯃꯗ ꯑꯃꯨꯛꯇꯪ ꯀꯥꯎꯗ꯭ꯔꯁꯨ ꯅꯣꯡꯅꯤꯅꯤ ꯂꯩꯔꯒ ꯑꯃꯨꯃꯨꯃꯨꯃꯨꯃꯨꯛ ꯀꯥꯎꯋꯣ
ꯑꯁ ꯑꯩ ꯆꯍꯤ ꯑꯃ ꯍꯦꯜꯂꯛꯄꯁꯦ ꯁꯨꯡꯀꯥꯎ ꯀꯥꯎꯗ꯭ꯔꯤꯅꯦ
ꯑꯗꯨꯒꯤ ꯀꯛ ꯀꯥꯎꯔꯣ ꯑꯗꯨꯃꯥꯏꯅ ꯇꯧ ꯅꯠꯇ꯭ꯔꯗꯤ
ꯑ
ꯀꯥꯎ ꯀꯥꯎꯃꯟꯗꯁꯨ ꯐꯠꯇꯦꯕ ꯒꯥꯔꯤ ꯍꯥꯏꯁꯦ ꯊꯧꯃꯟꯗ꯭ꯔꯁꯨ ꯊꯧꯃꯟꯗ꯭ꯔꯁꯨ ꯐꯠꯇꯦꯗꯣ
ꯀꯥꯡꯒ ꯊꯥꯡꯒꯤ ꯇꯥꯏꯞꯇ
ꯑ ꯍꯌꯦꯡ ꯊꯧꯔꯀꯥꯟꯗ ꯃꯀꯣꯟ ꯑꯃ ꯊꯣꯛꯑꯦ ꯑꯗꯨꯒꯤ ꯐꯤꯕꯝꯗ ꯑꯩ ꯏꯟꯖꯤꯟꯅꯤꯅꯀꯣ ꯅꯣ ꯅꯣꯡꯃꯇꯁꯨ ꯊꯧꯗ꯭ꯔꯁꯨ ꯅꯣꯡꯃꯇꯁꯨ ꯉꯥꯛꯇꯪꯗꯁꯨ ꯒꯥꯔꯤ ꯏꯁ ꯏꯁ꯭ꯇꯥꯔꯠ ꯇꯧꯔꯝꯃꯣ ꯍꯥꯏ
ꯉꯡꯕ ꯑꯃ ꯆꯪꯉꯦꯕ ꯁꯨꯝ ꯊꯧꯅꯗꯅ ꯊꯝꯃꯁꯨ ꯃꯜꯂꯦꯗꯣ
ꯎꯝ ꯃꯜꯂꯦ ꯑꯗꯨꯗꯒꯤ ꯊꯥꯎ ꯌꯥꯎꯔꯤꯕ ꯊꯥꯎꯗꯣ
ꯑ
ꯖꯥꯝ ꯑꯣꯏꯁꯜꯂꯛꯀꯅꯤ ꯍꯥꯏꯗꯤ ꯃꯣꯠꯁꯜꯂꯛꯀꯅꯤ ꯏꯁꯤꯡ ꯆꯪꯉꯛꯄ ꯌꯥꯏ ꯑꯃꯗꯨꯅ ꯑꯃꯨꯛ ꯏꯟꯖꯤꯟꯗꯨꯅ ꯑꯃꯨꯛ ꯅꯩꯈꯥꯏꯔꯛꯇꯣꯏꯅꯦꯕ
ꯍꯥꯏꯗꯤ ꯏꯟꯖꯤꯟꯗꯨ ꯅꯩꯈꯥꯏꯔ ꯀꯥꯟꯗ ꯑꯩꯈꯣꯏꯒꯤ ꯏꯟꯖꯤꯟ ꯃꯅꯨꯡꯗꯨꯒ ꯊꯥꯎꯗꯨ ꯂꯣꯏ ꯇꯩꯒꯤꯗꯣꯏꯅꯦ ꯍꯥꯏꯗꯤ ꯃꯥꯒꯤ ꯖꯣꯠ ꯖꯣꯠ ꯃꯌꯥꯝꯗꯣ
ꯎꯝ
ꯎꯝꯊꯠꯄꯗꯣ ꯇꯩꯕꯗꯣ ꯃꯥ ꯍꯥꯏꯗꯤ ꯐꯥ ꯍꯥꯏꯗꯤ ꯇꯩꯔꯕꯃꯤꯅ ꯃꯥꯒꯤꯒꯤ ꯑꯩꯈꯣꯏꯒꯤ ꯃꯅꯨꯡꯗ ꯀꯣꯂꯤꯡ ꯍꯥꯏꯒꯠꯀꯗꯕꯁꯨ ꯍꯥꯏꯒꯛꯇ꯭ꯔꯦꯗꯅ ꯑꯗꯨꯅꯦ ꯊꯥꯎꯑꯣꯟ ꯇꯩ ꯇꯩꯁꯟꯕꯒꯤ ꯌꯨꯝ ꯑꯣꯡ ꯎꯡꯍꯟꯕꯩ ꯋꯥꯅꯦꯗ ꯈꯣꯏꯒꯤ ꯇꯩꯔ ꯇꯩꯔ ꯅꯥꯟꯕ ꯍꯥꯏꯗꯣ ꯑꯗꯨꯅꯤꯗ ꯑꯗꯨꯅꯤꯗ ꯊꯥꯎ ꯐꯠꯇ꯭ꯔꯗꯤ ꯄꯩ ꯕꯦꯔꯥ ꯀꯥꯏ ꯑꯗꯣ ꯀ꯭ꯔꯣꯛ ꯀ꯭ꯔꯥꯛ ꯑꯗꯨꯒꯥ ꯌꯦꯡꯉꯣ ꯌꯦꯡꯉꯒ ꯊꯥꯎꯗꯣ ꯌꯥꯔꯤꯉꯩ ꯏꯟꯖꯤꯜ ꯑꯣꯜꯒꯨꯝꯕꯗꯤ ꯀꯪꯍꯟꯗꯕꯤ ꯀꯪ ꯀꯪꯍꯜꯂꯅꯒꯅꯨꯍꯦ ꯀꯩꯍꯟꯒꯅꯨ ꯍꯥꯏꯗꯤ ꯍꯦꯛ ꯈꯩꯇꯪ ꯋꯥꯠꯄꯗꯀꯣ
ꯀꯪꯒꯤꯕꯗꯣ ꯅꯪꯒꯤ ꯍꯣ ꯃꯅꯨꯡꯒꯤ ꯏꯟꯖꯤꯟꯗꯨ ꯆꯥ ꯆꯥꯊꯣꯛꯑꯅꯤ ꯚꯥꯞ ꯁꯤꯜꯂꯛꯑꯅꯤ ꯕ꯭ꯂꯣꯛ ꯀꯛ ꯀꯛꯂꯛꯑꯅꯤ ꯏꯟꯖꯤꯟꯒ ꯂꯣꯏ ꯁꯤꯜꯂꯀꯅꯤ ꯄꯩꯁꯥ ꯑꯥ ꯌꯧꯅꯦꯕ꯫
ꯎꯝ꯫
ꯑꯗꯒꯤ ꯑꯃꯨꯛ ꯅꯪ ꯅꯪ ꯁꯥꯕꯤꯁꯤꯡ ꯃꯌꯥꯝ ꯆꯠꯀꯅꯦꯕ ꯍꯦꯛꯁꯤꯜ ꯂꯣꯔꯒ ꯅꯪ ꯅꯣꯡꯉꯥꯜꯂ ꯅꯣꯡ ꯅꯤ ꯂꯩꯔꯒ ꯑꯃꯨꯛ ꯁꯥꯔꯚꯕꯤꯁꯤꯡ ꯇꯧꯒꯦ ꯍꯥꯏꯔꯛꯀꯅꯦꯕ ꯏꯟꯖꯤꯟ ꯍꯧꯛ ꯁꯤꯜꯂꯨꯕꯗ꯫ ꯍꯥꯏꯗꯤ ꯃꯅꯨꯡꯗ ꯅꯪ ꯍꯥꯟꯅ ꯅꯩꯈꯥꯏꯈꯤꯕ ꯃꯌꯥꯝꯗꯨ ꯁꯦꯝꯃꯗ ꯁꯦꯝꯃꯗ ꯑꯩꯈꯣꯏꯒꯤ ꯌꯩꯕꯗ ꯑꯩꯈꯣꯏꯒꯤ ꯌꯣꯠ ꯃꯀꯨꯞ ꯃꯆꯥ ꯃꯆꯥꯥ ꯇꯥꯕꯗꯣ ꯑꯗꯨꯗꯨ ꯑꯃꯨꯛ ꯏꯟꯖꯤꯟꯗꯨꯅ ꯔꯥꯎꯟ ꯇꯧꯔꯒ ꯊꯥꯎꯗꯨꯅ ꯔꯥꯎꯟ ꯇꯧꯔꯒ ꯅꯪ ꯆꯥꯝꯃꯛꯇꯣꯏꯅꯤꯅ ꯑꯃꯨꯛꯀ ꯇꯛꯈꯥꯏꯕꯗꯨ ꯌꯣꯠ ꯃꯀꯨꯞꯇꯣ ꯑꯃꯨꯛ ꯇꯥꯍꯜꯂꯒ ꯑꯃꯨꯛ ꯑꯅꯧꯕ ꯑꯃ ꯍꯩꯗꯣꯏꯅꯦꯕ ꯅꯣꯡꯅꯤ ꯂꯩꯔꯒ ꯑꯃꯨꯛ꯫ ꯑꯗꯨ ꯌꯥꯔꯤꯉꯩ ꯏꯟꯖꯤꯟ ꯑꯣꯏꯗ ꯀꯪꯍꯜꯂꯨꯅꯨ ꯌꯦꯡꯉꯣ ꯅꯪ ꯌꯨꯝ ꯌꯨꯝꯗ ꯄ꯭ꯂꯥꯁ ꯂꯩꯕ ꯅꯠꯇ꯭ꯔꯣ꯫
ꯂꯩꯌꯦ ꯄꯂꯥꯁꯄꯨꯗꯤ꯫
ꯄ꯭ꯂꯥꯁꯅ ꯍꯥꯡꯉꯣ ꯅꯪꯒꯤꯗꯤ ꯌꯥꯕꯅꯦ ꯑꯃ ꯅꯪ ꯈꯨꯠ ꯉꯔꯤꯡ ꯍꯥꯡ ꯉꯝꯗꯦꯗꯅ ꯅꯍꯥꯟꯅ
ꯎꯝ꯫
ꯅꯪ ꯁꯤ ꯊꯧꯕꯒ ꯗꯕꯜ ꯆꯦꯟ ꯊꯥꯡꯒꯠꯂꯒ ꯊꯅꯝꯃꯨ ꯉꯥꯍꯥꯛꯇꯪ ꯄꯨꯡꯈꯥꯏꯃꯨꯛ꯫
ꯎꯝ꯫
ꯍꯥꯏꯗꯤ
ꯃꯣꯠꯂꯤ ꯃꯥꯏ ꯃꯣꯜꯂꯤ ꯃꯣꯠꯇꯦꯁꯦ ꯀꯃꯥꯏ ꯈꯪꯒꯗꯣꯏꯅꯣ꯫
ꯃꯣꯠꯂꯤ ꯃꯣꯠꯇꯦꯖꯦ ꯑꯩꯈꯣꯏꯒꯤ ꯅꯪ ꯑꯩꯈꯣꯏꯒꯤ ꯏꯁꯤꯡ ꯄꯥꯏꯕꯗ ꯏꯁꯤꯡꯗꯣ ꯃꯣꯠꯂꯤ ꯃꯣꯠꯇꯦ ꯈꯪꯕꯗꯣ ꯑꯗꯨꯒꯨꯝꯅꯤ꯫
ꯅꯪ ꯑꯗꯨ ꯏꯟꯖꯤꯟ ꯑꯣꯏꯜꯗꯣ ꯒꯤꯌꯥꯔ ꯑꯣꯏꯜꯗꯣ ꯑꯦ ꯏꯟꯖꯤꯟ ꯑꯣꯏꯜꯗꯣ ꯅꯪ ꯅꯪ ꯂꯥꯎꯗꯣꯏꯔꯥ
ꯑꯣ ꯅꯪ ꯅꯪ ꯂꯥꯎꯔꯒ ꯃꯨꯕꯒ ꯃꯨꯔꯒ ꯑꯩꯈꯣꯏ ꯑꯃꯣꯠꯄꯒ ꯌꯥꯎꯅꯦꯕ꯫ ꯑꯩꯈꯣꯏꯒꯤ ꯃꯥꯒꯤ ꯉꯥꯡꯂꯤ ꯉꯥꯡꯂꯤ ꯇꯧꯕꯗꯣ꯫
ꯎꯝ꯫
ꯑꯗꯨꯝꯕꯗꯨ ꯌꯥꯎꯅꯦꯕ꯫ ꯅꯪ ꯑꯃꯨꯛꯇꯪ ꯐꯖꯅ ꯍꯥꯡꯉꯣ ꯍꯥꯡꯉꯀꯥꯟꯗ ꯑꯗꯨꯗꯤ ꯁꯨꯝ ꯌꯥꯝ ꯌꯥꯝꯅ ꯀꯟꯅ ꯂꯩꯁꯜꯂꯨꯅꯣꯕ꯫
ꯎꯝ꯫
ꯑꯩ ꯌꯥꯝ ꯀꯟꯅ ꯂꯩꯁꯜꯂꯨꯅꯨ ꯍꯥꯏꯗꯤ ꯇꯥꯍꯧꯕꯩ ꯃꯑꯣꯡꯗ ꯀꯣꯝ ꯀꯣꯝꯍꯜꯂꯨ ꯍꯥꯏꯕ ꯅꯠꯇꯦꯀꯣ꯫
ꯃꯥꯏ ꯆꯥꯡ ꯑꯃꯗꯥ
ꯑ ꯍꯌꯦꯡ ꯐꯤꯅ ꯇꯧꯔꯁꯨ ꯇꯥꯛ ꯂꯥꯎ ꯍꯥꯡꯕ ꯌꯥꯕ ꯂꯩꯗꯅ꯫
ꯎꯝ꯫
ꯑꯗꯨꯃꯥꯏꯅ ꯊꯝꯃꯣ ꯑꯩ ꯑꯩ ꯑꯩꯒꯤꯗꯤ ꯍꯥꯡꯃꯟꯅ ꯁꯨꯝ ꯌꯥꯔꯦꯗ꯫
ꯈꯨꯠꯅ ꯑꯗꯨꯝ ꯆꯠꯂꯦꯕ꯫
ꯍꯣꯏ ꯑꯩꯗꯤ ꯑꯩ ꯇꯣꯏ ꯑꯩꯗꯤ ꯇꯣꯏ ꯇꯣꯏ ꯍꯥꯡꯉꯒ ꯄꯨꯡꯌꯦꯡꯇ ꯌꯦꯡꯕꯅꯤꯅꯀꯣ꯫ ꯑꯩꯗꯤ ꯆꯥꯔꯕꯃꯤꯅ ꯑꯩꯗꯤ ꯑꯩꯅ ꯑꯩꯅ ꯍꯧꯖꯤꯛꯁꯨ ꯏꯟꯖꯟ ꯏꯟꯖꯤꯟ ꯑꯣꯏꯜ ꯍꯥꯜꯂꯤꯁꯦ
ꯎꯝ꯫
ꯑꯍꯟꯕ ꯁꯨꯡꯂꯩ ꯂꯩꯗ꯭ꯔꯦꯕ꯫ ꯂꯩꯗ꯭ꯔꯦꯗꯤ ꯑꯩꯈꯣꯏ ꯏꯕꯥꯏ ꯋꯥꯁꯣꯞꯇꯒꯤ ꯃꯤꯅ ꯁꯥꯔꯕꯤꯁꯤꯡ ꯂꯥꯛꯄꯒꯤ ꯑꯍꯟꯕ ꯅꯣꯡꯅꯤ ꯊꯧꯅꯔꯨꯔꯒ ꯇꯛ ꯁꯤꯟꯗꫭꯛꯄꯗꯣ
ꯑꯣ
ꯑꯗꯨꯅ ꯆꯤꯔꯒ ꯁꯨꯝ ꯍꯩ ꯍꯩꯖꯤꯟꯕꯅꯦꯕ ꯑꯩꯗꯤ ꯑꯝ ꯒꯥꯔꯤꯗꯣ ꯑꯃꯨꯛ ꯑꯍꯟꯕ ꯍꯥꯞꯄꯁꯨ ꯀꯥꯟꯅꯔꯣꯢꯕ ꯑꯗꯨꯅꯤꯅ ꯑꯗꯨ ꯇꯧꯔꯒ ꯈꯔ ꯍꯦꯛ ꯊꯧꯅꯈꯤꯒꯦ ꯍꯥꯏꯗꯤ ꯄꯩꯁꯥꯗꯣ ꯄꯥꯝꯃꯨꯏꯗꯅ
ꯎꯝ ꯍꯥꯏꯗꯤ ꯑꯗꯨ ꯑꯃꯨꯛꯇꯪ ꯂꯩꯕꯅ ꯄꯨꯂꯞ ꯑꯗꯨꯝ ꯆꯪꯕ꯭ꯔꯕꯥ
ꯆꯪꯗꯣꯏꯅꯤ ꯑꯗꯨ ꯄꯨꯂꯥꯞ ꯍꯟꯗꯣꯏꯅꯤ ꯅꯣꯏꯒꯤ ꯂꯩꯕ
ꯇꯧꯋꯤꯗ
ꯀꯔꯤ ꯒ꯭ꯌꯥꯔ ꯒꯤꯔꫭ
ꯎꯝ
ꯒ꯭ꯌꯥꯔꯒꯤꯗꯤ ꯌꯥꯝꯗꯦ
ꯎꯝ ꯍꯥꯏꯗꯤ ꯑꯃꯨꯛꯇꯪ ꯂꯩꯕꯅ ꯂꯦꯝꯃꯦ ꯍꯥꯏꯕ
ꯎꯝ ꯂꯦꯝꯃꯅꯤ ꯒ꯭ꯌꯥꯔ ꯑꯃꯒꯤꯗꯤ ꯂꯦꯝꯕꯅꯤ
ꯀꯨꯏꯅ ꯊꯝꯕ ꯌꯥꯗꯕꯤꯔꯕ ꯃꯣꯏꯁꯨ
ꯊꯝꯕꯗꯣ ꯌꯥꯏꯗ ꯌꯥꯕ ꯍꯥꯢꯁꯦ ꯅꯪ ꯁꯨꯝ ꯈꯥꯖꯤꯛ ꯌꯥꯝ ꯂꯦꯝꯕ ꯅꯠꯇꯦ ꯍꯦ ꯈꯥꯖꯤꯛ ꯈꯥꯔꯛ ꯂꯦꯝꯕꯩ ꯋꯥꯅꯤꯗ ꯅꯪ ꯅꯪꯅ ꯄꯨ ꯄꯨꯔꯒꯅ ꯅꯪꯒꯤ ꯍꯥꯟꯅꯒꯤ ꯑꯩꯈꯣꯏꯒꯤ ꯄꯨꯂꯦꯠꯇꯣ
ꯑꯝ
ꯑꯗꯨ ꯆꯦ ꯆꯦꯟꯗ ꯊꯥꯎꯈꯤꯁꯦ
ꯎꯝ
ꯆꯦꯟꯗ ꯑꯣꯢꯅ ꯊꯥꯛꯀꯦꯁꯨ ꯌꯥꯏ ꯍꯥ
ꯍꯥꯥꯟꯅꯩ ꯕꯨꯂꯦꯠꯇꯨꯗ
ꯑꯥ ꯌꯥꯏ ꯀꯩꯅꫭ ꯑꯗꯨꯁꯨ
ꯌꯥꯏꯌꯦ
ꯑꯩꯅ ꯐꯧ ꯅꯨꯡ ꯀꯩꯀꯩ ꯏꯟꯕ ꯈꯣꯠꯄ ꯀꯩ ꯁ꯭ꯋꯥꯏ ꯆꯠꯀꯦꯗꯤ ꯅꯠꯇ꯭ꯔꯥ
ꯎꯝ
ꯑꯗꯨꯅꯤꯗ ꯒꯥꯔꯤ ꯑꯩ ꯑꯩꯗꯤ ꯒꯥꯔꯤ ꯑꯃꯗ ꯁꯨ ꯁꯨꯡꯊꯥ ꯊꯥꯈꯤꯔꯣꯏ ꯍꯥꯏꯗꯤ ꯊꯥꯈꯤꯔꯣꯏꯗꯤ ꯒꯥꯔꯤꯗꯣ ꯊꯥꯏꯈ꯭ꯔꯗꯤ ꯁꯨꯝ ꯊꯧꯅꯈꯤꯅꯤ ꯊꯧꯅꯔꯕꯨꯗꯤ
ꯎꯝ
ꯁꯦꯝꯕ ꯐꯖꯅ ꯁꯦꯝꯕ ꯏꯟꯖꯤꯟꯃꯛ ꯄꯥꯏ ꯉꯝꯗ꯭ꯔꯁꯨ ꯀꯔꯤ ꯀꯔꯥꯐꯧꯗꯤ ꯂꯣꯏ ꯁꯦꯝꯕ ꯑꯗꯨ ꯁꯤꯗꯣꯛ ꯁꯤꯖꯤꯟꯀ ꯇꯧꯕꯗꯣ ꯍꯩꯍꯧꯔꯗꯤ ꯌꯥꯔꯦ ꯀꯩꯅꯣ
ꯌꯥꯗ꯭ꯔꯤ ꯏꯃꯥꯟꯅꯕ ꯑꯃ ꯂꯩ ꯃꯥꯢꯗꯤ ꯑꯁ ꯃꯊꯟꯇ ꯄꯥꯡꯍꯟꯗ ꯍꯜꯂꯛꯄ ꯄꯪꯁꯦꯝꯗ ꯁꯤꯃꯤ ꯃꯥꯁꯤ ꯍꯥꯏꯕꯨꯗꯤ ꯍꯩꯅꯤꯕ
ꯈꯨꯠꯁꯨ ꯈꯨꯠꯂꯥꯏ ꯈꯔ ꯂꯩ ꯂꯩ ꯂꯩ ꯁꯤꯟꯅꯤꯕ ꯕꯣꯗꯤ ꯁꯤꯠꯀꯤ ꯕꯣꯗꯤꯒꯤ ꯇꯨꯌꯦꯞꯇ ꯑꯃ ꯇꯤ ꯁꯦꯞ ꯇꯨꯃ ꯑꯃ ꯂꯩꯔꯅꯤ ꯑꯩꯅ ꯂꯩꯔꯛꯏꯁꯤꯗꯤ ꯄ꯭ꯂꯥꯛ ꯄ꯭ꯂꯥꯛ ꯕꯣꯛꯁꯀꯤ ꯑꯃ ꯂꯩꯔꯅꯤ ꯁ꯭ꯀꯨꯜ ꯑꯗꯩ ꯕꯥꯔ ꯈꯔ ꯑꯔꯤꯡꯕ ꯑꯃ ꯃꯆꯤꯟ ꯇꯨꯝꯕ ꯑꯃ ꯂꯩꯔꯅꯤ ꯍꯥꯏꯗꯤ ꯔꯦꯁꯇꯣ
ꯎꯝ
ꯑꯁ ꯑꯁꯥꯡꯕ ꯁ꯭ꯀꯔꯨ ꯗꯥꯢꯕꯔ ꯑꯃ ꯂꯩꯔꯅꯤ ꯑꯩ ꯔꯦꯁꯇꯣ ꯋꯥꯡꯈꯠꯂꯒꯥꯟꯗꯁꯨ ꯑꯩꯅ ꯂꯩꯊꯔꯁꯨ ꯌꯥꯔꯦꯗꯅ
ꯍꯣꯏ ꯑꯁ ꯑꯩꯈꯣꯢꯗꯣ ꯀꯔꯤꯝ ꯈꯪꯄꯣꯟꯇꯦ ꯌꯥꯔꯛꯇꯕ ꯃꯇꯝꯗ ꯑꯗꯨꯝ ꯂꯣꯏꯔꯦ ꯑꯗꯩ ꯑꯃꯗꯨꯒ ꯆꯠꯃꯤꯟꯅꯔꯗꯤ ꯑꯁ ꯃꯥꯢ ꯊꯣꯛꯄ ꯑꯃ ꯍꯥꯡꯒꯠꯂꯒ ꯄꯪꯁꯦꯝꯗ ꯁꯦꯝꯅꯤꯕ
ꯑꯗꯨꯅ ꯒꯥꯔꯤ ꯊꯧꯕꯗꯗꯤ ꯄꯨꯡ ꯍꯣꯏ ꯇꯨꯜꯕꯣꯛꯁꯨ ꯄꯤꯛꯄꯩꯒꯤꯅꯤ ꯄꯤꯛꯄꯕꯨꯗꯤ ꯑꯗꯨ ꯂꯣꯏꯅ ꯁꯨꯅ ꯍꯥꯞꯄꯅ ꯏꯐ ꯐꯩꯌꯦꯕ ꯑꯥ ꯇꯤ ꯁꯦꯞꯇꯨꯕꯨꯗꯤ ꯄꯤꯛꯍꯟꯒꯦꯁꯨ ꯌꯥꯏꯗ ꯃꯥꯒꯤ ꯀ ꯀꯛ ꯊꯠꯂꯒ ꯀꯣ ꯀ ꯀꯇꯔ ꯑꯃꯗ ꯀꯛꯎꯔ ꯃꯣꯏ ꯁꯥꯡꯅ ꯄꯤꯔꯛꯄꯅꯦꯕ ꯁꯥꯡꯅ ꯄꯤꯔꯤꯗꯨꯅ ꯍꯌꯦꯡ ꯃꯅꯨꯡꯒꯤ ꯁꯨꯃꯥꯏ ꯍꯟꯕ ꯌꯥꯅꯕ ꯍꯥꯏꯅꯀꯣ ꯑꯗ ꯑꯩꯈꯣꯏ ꯑꯩꯈꯣꯏꯗꯗꯤ ꯃꯅꯨꯡꯒꯤꯗꯨꯗꯤ ꯀꯃꯥꯏꯅ ꯊꯤꯟꯖꯤꯜꯂꯒ ꯍꯜꯂꯨꯅꯤ ꯈꯣꯏ ꯍꯩꯁꯨ ꯍꯩꯇꯅ ꯅꯠꯇ꯭ꯔꯥ ꯑꯩꯈꯣꯏꯅ ꯕꯣꯗꯤ ꯁꯤꯗꯇ ꯊꯥꯡꯒꯠꯂꯛꯄꯒ ꯑꯗꯨ ꯑꯗꯨꯒ ꯁꯦꯝꯃꯦ ꯄ꯭ꯂꯥꯛ ꯁꯤꯟꯕ ꯈꯣꯠꯄ ꯑꯗꯨ ꯈꯛꯇꯅꯦ ꯑꯩ ꯍꯟꯗꯛ ꯄ꯭ꯂꯥꯛꯀ ꯁꯤꯜꯂꯤꯗꯣ ꯑꯩ ꯂꯣꯏ ꯁꯤꯜꯂꯤꯅꯤ ꯏꯊꯟꯗ
ꯍꯩꯇꯦꯗ ꯀꯩꯅꯣ ꯇꯧꯋꯦ ꯑꯩꯈꯣꯏꯅ ꯍꯩꯕꯕꯨ ꯚꯦꯁꯄꯥꯒꯤ ꯄ꯭ꯂꯥꯛ ꯌꯥꯗꯕꯒꯤ ꯀꯩꯅꯣ ꯇꯧꯕꯗ ꯈꯔ ꯁꯦꯡꯇꯣꯛꯄꯗꯣ ꯉꯥꯏꯔꯦ
ꯑꯗꯨꯗꯒꯤ ꯄ꯭ꯂꯥꯛꯁꯦ ꯌꯥꯗꯦ ꯅꯪꯅ ꯑꯩꯈꯣꯏꯅ ꯌꯥꯗꯦꯅ ꯂꯪꯊꯣꯛꯄꯁꯦ ꯑꯗꯨ ꯉꯍꯥꯛꯀꯤꯗꯤ ꯅꯣꯡꯃꯒꯤꯗꯤ ꯆꯤꯠ ꯆꯤꯠ ꯆꯠꯄ ꯌꯥꯏꯌꯦꯕ ꯑꯗꯣ ꯉꯥꯏꯍꯥꯛ ꯂꯩꯇ ꯉꯥꯏꯍꯥꯛ ꯂꯩꯇꯅ ꯄ꯭ꯂꯥꯛ ꯁꯤꯟꯕꯗꯣ ꯗꯨꯝ ꯇꯜꯂꯤꯗꯅ ꯑꯃꯨꯛꯈꯛ ꯈꯣꯢ ꯌꯨꯝꯗꯒ ꯂꯩꯔꯤꯉꯩꯗ ꯑꯁ ꯊꯕꯛ ꯆꯠꯂ ꯀꯥꯟꯗ ꯂꯝꯕꯤꯗ ꯄ꯭ꯂꯥꯛꯀ ꯌꯥꯗꯕꯗꯤ ꯅꯨꯡꯗꯪꯗꯣ ꯄ꯭ꯂꯥꯛꯅ ꯊꯨꯒꯥꯏꯔꯦꯗꯅ ꯄ꯭ꯂꯥꯛꯁꯤ ꯃꯥꯒꯤ ꯑꯩꯈꯣꯏꯒꯤ ꯆꯥꯅ ꯌꯣꯝꯕ ꯑꯃ ꯂꯩꯕꯗꯣ
ꯑꯥ
ꯑꯗꯨ ꯊꯨꯒꯥꯏꯗꯣꯏꯅꯦꯕ ꯊꯨꯒꯥꯏꯔꯒ ꯊꯧ ꯂꯥꯛꯇꯣꯏꯅꯦꯕ ꯑꯗꯒꯤ ꯑ ꯌꯨꯝ ꯌꯧꯔꯒ ꯄ꯭ꯂꯥꯛ ꯑꯃ ꯁꯤꯟ ꯁꯤꯟꯗꯣꯛꯇꯣꯢꯅꯦ
ꯑꯩ ꯃꯥꯏ ꯀꯩꯅꯣꯒꯤ ꯚꯦꯁꯄꯥꯒꯤꯗꯤ ꯑꯃ ꯃꯩ ꯀꯥꯞꯐꯝ ꯀꯩꯅꯣꯒꯤꯗꯣ ꯖꯪ ꯀꯥ ꯃꯨꯁꯤꯜꯂꯛꯄ ꯌꯥꯎꯋꯦ ꯑꯗꯨ ꯇꯔꯥꯅꯒ ꯇꯛꯏꯗꯅ
ꯎꯝ
ꯑꯗꯨꯃꯥꯏ ꯇꯛꯄꯗꯣ ꯚꯦꯁꯄꯥ ꯑꯍꯥꯟꯕ ꯒꯥꯔꯤ ꯊꯧ ꯍꯩꯔꯛꯄꯁꯦ ꯚꯦꯁꯄꯥꯗꯩ ꯍꯩꯔꯛꯏꯅꯦꯕ ꯚꯦꯁꯄꯥ ꯒ꯭ꯌꯥꯔ ꯋꯥꯟ ꯄꯥꯜꯂꯀꯥꯟ ꯃꯃꯥꯡ ꯕꯪ ꯕꯪ ꯆꯣꯡꯈꯠꯂꯤꯗꯅ
ꯑꯁ ꯑꯗꯨꯅꯦꯗꯣ ꯅꯍꯥꯟ ꯑꯩꯗꯤ ꯂꯝꯕꯤꯗꯨꯁꯨ ꯊꯧꯗ꯭ꯔꯕ ꯑꯥꯍꯟꯕ ꯊꯧꯔꯀꯥꯟꯗ ꯚꯦꯁꯄꯥꯁꯤ ꯍꯩꯅꯤ ꯀꯩꯒꯤ ꯍꯩꯔꯣꯢꯗꯩꯅꯣ ꯀꯥꯈꯠꯂ ꯊꯧꯔꯨꯕꯨ ꯏꯕꯣ ꯂꯪꯗꯅ ꯏꯕꯣ ꯅꯨꯡꯐꯧꯗ
ꯃꯃꯥꯡ ꯆꯣꯡꯐꯝ ꯁꯒꯣꯜꯒꯤ ꯇꯥꯏꯞ ꯆꯣꯡꯈꯠꯄꯅꯦ ꯕꯛ ꯕꯛ ꯒ꯭ꯌꯔ ꯋꯥꯟꯒꯤ ꯊꯥꯕ
ꯎꯝ ꯑꯁ ꯂꯪꯅꯗꯤ ꯑꯦ ꯑꯗꯨꯗꯒꯤ ꯑꯩꯗꯤ ꯒꯥꯔꯤ ꯃꯆꯥ ꯊꯧꯕꯁꯦ ꯁꯨꯡꯇꯝ ꯇꯝꯃꯛꯇꯦ ꯃꯤ ꯃꯤ ꯃꯤꯅ
ꯑꯩꯁꯨ ꯀꯥꯍꯦꯟꯅꯗꯤ ꯇꯃꯛꯇꯦ ꯚꯦꯁꯄꯥꯔ ꯚꯦꯁꯄꯥꯗꯣ ꯃꯇꯦꯛ ꯑꯃ ꯊꯧꯔꯦ ꯑꯗꯩꯗꯤ ꯑꯗꯨꯝ ꯇꯦꯠ ꯇꯦꯠ ꯇꯦꯠ ꯇꯧꯔ ꯇꯧꯔ ꯑꯗꯨꯝ ꯍꯩꯒ꯭ꯔꯦꯗ
ꯑꯗꯨꯗꯒꯤ
ꯚꯦꯁꯄꯥꯔꯅ ꯊꯧꯕ ꯅꯨꯡꯊꯥꯏ ꯕꯤꯠ ꯂꯩꯌꯦꯕ ꯕꯦꯁꯄꯥꯔꯅ ꯑꯃꯨꯛ ꯍꯥꯏꯗꯤ ꯒ꯭ꯌꯔꯗꯣ ꯁꯤꯟꯇꯣꯛ ꯁꯤꯟꯖꯤꯟ ꯇꯧꯔ ꯇꯧꯔ ꯊꯧꯕꯅꯤꯅꯅꯦ
ꯎꯝ ꯑꯦꯛꯇꯤ ꯑꯦꯛꯇꯤꯚꯥꯁꯤꯁꯨ ꯁꯨꯛꯇꯝ ꯇꯝꯗꯦꯕ ꯇꯝꯗꯦ ꯁꯨꯝ ꯀꯥ ꯀꯥ ꯈꯠꯂ ꯑꯃ ꯍꯩꯅꯤꯗ ꯑꯩꯅ ꯑꯗꯨꯝ ꯊꯧꯔ ꯂꯥꯛꯑꯒ ꯅꯣꯡꯃ ꯅꯣꯡꯃꯅ ꯑꯩꯈꯣꯏꯒꯤ ꯑꯗꯨꯗꯒꯤ ꯃꯤ ꯑꯃꯒꯤ ꯒꯥꯔꯤ ꯄꯨ ꯂꯥꯛꯄ ꯑꯩꯅ ꯊꯧꯕꯗ ꯑꯁꯨꯝ ꯃ ꯃꯃꯥꯡ ꯑꯦ ꯑꯦ ꯍꯥꯏꯔꯒ ꯁꯨꯝ ꯒ꯭ꯌꯔ ꯂꯩꯈꯠꯄꯤꯗꯣ ꯑꯍꯥꯟꯕꯅꯤꯅ ꯍꯜꯂꯤ ꯍꯟꯗꯦ ꯑꯗꯨ ꯐꯖꯅ ꯈꯪꯗꯕꯗꯣ
ꯎꯝ
ꯑꯁ ꯍꯣꯏ ꯍꯣꯏ ꯍꯣꯏ ꯁꯤꯗ ꯑꯦ ꯑꯦ ꯑꯦꯅ ꯃꯤꯒꯤ ꯁꯝꯕꯟꯗ ꯌꯨꯡꯁꯤꯜꯂꯦ ꯑꯗꯨ ꯊꯧꯔꯦ ꯑꯗꯨ ꯑꯗꯨꯗꯤ ꯁꯨꯝ ꯁꯨꯝ ꯍꯩꯈ꯭ꯔꯦ ꯑꯗꯨꯗꯤ ꯆꯥꯡ ꯑꯃꯗ ꯒꯔ ꯑꯝ ꯑꯗꯨ ꯊꯧꯔꯦ ꯑꯗꯨꯃꯨꯛ ꯑꯗꯨ ꯒꯤꯌꯥꯔ ꯄꯝꯕꯁꯨ ꯕꯥꯏꯛ ꯈꯣꯏꯒꯤ ꯑꯩꯈꯣꯏꯒꯤ ꯍꯩꯁꯅ ꯊꯧꯕꯗꯣ
ꯎꯝ
ꯄꯜꯁꯔꯗ ꯑ ꯑ ꯑꯗꯨꯝꯕꯗꯣ ꯅꯣꯡꯃ ꯑꯩ ꯒꯥꯔꯤ ꯄꯥꯔꯇ ꯂꯧꯕ ꯆꯠꯄ ꯈꯣꯠꯄ ꯆꯠꯂ ꯀꯥꯟꯗ ꯍ ꯊꯧꯔꯦ ꯊꯧꯔꯀꯥꯟꯗ ꯄꯨꯈ꯭ꯔꯤꯗ ꯃꯅꯤꯡꯗꯤ ꯁꯤꯠꯇꯔꯦ ꯇꯥ ꯅ ꯑꯩꯕꯨ
ꯒꯤꯌꯥꯔ ꯊꯧꯕ ꯍꯩꯏꯕ꯭ꯔꯣ
ꯍꯥꯥ
ꯒꯤꯌꯥꯔ ꯍꯥꯏꯗꯤ ꯕꯥꯏꯛꯀꯨꯝꯕ ꯊꯧꯕ ꯍꯩꯕ꯭ꯔꯥꯕ